ꯍꯜꯂꯣ ꯅꯨꯡꯉꯥꯏꯕꯤꯔꯤꯕꯣ ꯁꯣꯝꯕꯨ
ꯎ ꯁꯣꯝ ꯑꯩ ꯁꯣꯝꯁꯦ ꯅꯨꯡꯉꯥꯏꯖꯔꯤꯑꯦ ꯌꯥꯝ ꯁꯤꯗꯣ ꯌꯥꯝꯁꯨ ꯋꯥꯕꯒꯤ ꯁꯣꯝꯁꯦ ꯋꯥꯕꯒ ꯅꯨꯡꯉꯥꯏꯕꯒ ꯄꯨꯟꯁꯤꯟꯅꯔꯦ ꯏꯆꯥꯥꯁꯦ ꯄꯠꯂꯦ
ꯀꯔꯤꯒꯤ ꯅꯨꯡꯉꯥꯏꯕꯅ ꯅꯨꯡꯉꯥꯏꯕꯁꯤꯅ ꯀꯔꯤꯒꯤ ꯅꯨꯡꯉꯥꯏꯔꯤꯅꯣ
ꯅꯨꯡꯉꯥꯏꯔꯤꯁꯤꯔꯣ ꯅꯨꯡꯉꯥꯏꯔꯤꯁꯤꯅ ꯀꯔꯤꯒꯤꯅꯣ ꯍꯥꯏꯕ ꯀꯥꯟꯁꯤ ꯆꯥꯅꯤꯡ ꯆꯥꯅꯤꯡꯕ ꯈꯔ ꯆꯥꯔꯒ ꯇꯧꯅꯤꯡ ꯇꯧꯅꯤꯡꯕ ꯈꯔ ꯇꯧꯔꯒ ꯂꯣꯏꯅ
ꯅ
ꯅꯨꯡꯉꯥꯏꯅ ꯂꯩꯕ ꯍꯥꯏꯇꯥꯔꯦ
ꯑꯣ
ꯑꯗꯨꯒ ꯋꯥꯔꯤꯁꯤꯅ ꯍꯌꯦꯡꯁꯦ ꯑꯦꯛꯖꯥꯝ ꯑꯃꯁꯨ ꯂꯩꯁꯤꯟꯕ
ꯑꯦꯛꯖꯥꯝꯒꯤ ꯍꯥꯏꯔꯛꯑꯣ ꯍꯥꯢꯔꯛꯑꯣ
ꯀꯩꯅꯣꯁꯦ ꯉꯁꯥꯏꯁꯦ ꯈꯔ ꯂꯝꯁ ꯍꯦꯟꯗꯅ ꯀꯩ ꯀꯩꯅꯣ ꯈꯔ ꯆꯠꯂꯨꯔꯦ ꯍꯥꯏ ꯀꯥꯟꯁꯦ ꯊꯧꯔꯒ ꯀꯟꯅ ꯁꯥꯡꯅ ꯑꯗꯣ ꯉꯁꯤꯒꯤ ꯀꯩꯝꯇ ꯄꯣꯊꯥꯕꯁꯨ ꯐꯪꯗꯦ ꯇꯧꯔꯤ ꯑꯗꯨꯒ ꯉꯁꯤ ꯍꯌꯦꯡꯁꯦ ꯑꯩꯈꯣꯏꯒꯤ ꯄ꯭ꯔꯦꯛꯇꯤꯀꯦꯜ ꯊꯣꯛꯑꯦꯕ
ꯎꯝ
ꯑꯗꯨ ꯄ꯭ꯔꯦꯛꯇꯤꯀꯦꯜꯗꯨꯒꯤ ꯊꯧꯑꯣꯗ ꯃꯤꯠꯁꯦ ꯑꯗꯨꯝ ꯂꯦꯞꯇꯣꯞ ꯌꯦꯡꯒ ꯂꯩꯕꯒꯤ ꯅꯨꯡꯉꯥꯏ ꯂꯩꯠꯇ꯭ꯔꯦꯕ ꯌꯥꯝꯅ ꯑꯗꯨꯒꯤ ꯃꯤꯠꯁꯦ ꯎꯨꯢꯁꯟꯅꯤꯡꯉꯦꯕ ꯑꯗꯨꯃꯥꯏꯅ ꯇꯧꯋꯤ ꯑꯗꯣ ꯑꯩꯒꯤ ꯈꯣꯟꯖꯦꯜꯁꯦ ꯑꯩꯅ ꯍꯜꯂꯒ ꯑꯗꯨꯝ ꯇꯥꯁꯜꯂ ꯑꯦꯅꯤ ꯌꯥꯝ ꯈꯣꯏꯊꯨꯝꯂꯕ ꯈꯣꯟꯖꯦꯜ ꯑꯣꯏ
ꯍꯣꯏ ꯅꯪꯗ ꯑꯩꯈꯣꯏ ꯆꯨꯝꯅꯕ ꯍꯣꯠꯖ ꯑꯣꯏꯕꯅꯤ ꯑꯩ ꯇꯥꯗꯤꯌꯦ ꯑꯗꯣ ꯑꯩ ꯏꯌꯥꯔꯄꯤꯁꯁꯨ ꯍꯥꯞꯇꯦꯀꯣ
ꯀꯔꯤꯒꯤ ꯑꯣꯏꯕꯖꯥꯠꯔꯥ
ꯅꯪꯒꯤꯁꯦ ꯀꯔꯤꯒꯤ ꯑꯣꯏꯕꯅ ꯈꯟꯕꯗ ꯃꯣꯏ ꯌꯥꯗꯕꯩ ꯃꯥꯂꯦꯀꯣ ꯌꯥꯗꯕꯒꯤ
ꯑꯗꯨ ꯈꯪꯗꯦ ꯈꯪꯗꯦ ꯇꯥꯁꯜꯂꯛꯑꯦ ꯑꯃꯨꯛ ꯀꯁꯨ ꯍꯜꯂꯒ ꯑꯗꯨꯅ ꯅꯨꯡꯉꯥꯏꯇ꯭ꯔꯦꯅꯦ
ꯅꯨꯡꯉꯥꯏꯇꯕꯅꯦ ꯑꯗꯣ ꯈꯥꯡꯃꯤꯟꯅꯔꯁꯤ ꯅꯨꯡꯉꯥꯏꯇꯕꯗꯣ ꯀꯔꯤꯗꯤ ꯎꯄꯥꯏ ꯂꯩ
ꯎꯝ ꯂꯩꯇꯦ ꯑꯩ ꯈꯥꯡꯉꯦ ꯑꯩ ꯈꯥꯡꯕ ꯇꯝꯃꯦ ꯑꯗꯣ ꯁꯣꯝꯁꯦ ꯑꯩꯅ ꯁꯨꯝ ꯇꯥꯖꯕꯗ
ꯗ
ꯎꯝ ꯏꯁꯥꯁꯦ ꯍꯥꯏꯔꯞ ꯅꯨꯡꯉꯥꯏꯇꯕꯒꯤ ꯌꯨꯝ ꯃꯥꯏꯀꯩ ꯄꯥꯡꯈꯤꯒ ꯍꯥꯏꯕ ꯑꯃ ꯄꯥꯎ ꯑꯃ ꯁꯨꯝ ꯇꯥꯖꯕ ꯑꯗꯣ ꯀꯃꯥꯏꯅ ꯇꯧꯕꯤꯔꯒꯦ ꯍꯧꯖꯤꯛꯀꯥꯟꯁꯤꯕꯨ ꯐꯤꯕꯝꯁꯤꯕꯨ ꯑꯝꯇ ꯍꯥꯏꯕꯤꯔꯛꯑꯣ
ꯍꯧꯖꯤꯛꯀꯥꯟꯁꯦ ꯈꯔꯕꯨꯗꯤ ꯐꯔꯦ ꯑꯗꯣ ꯄꯨꯔꯥꯗꯤ ꯐꯗ꯭ꯔꯤꯌꯦ ꯍꯥꯏꯗꯤ ꯁꯥꯒꯠꯄꯗꯣ ꯄꯨꯔꯥ ꯐꯗ꯭ꯑꯔꯤꯕ
ꯑꯗꯨ ꯅꯥꯍꯟꯕꯤꯒꯅꯣ ꯁꯣꯝ ꯂꯩꯇꯕꯁꯦ ꯅꯨꯡꯉꯥꯏꯇꯌꯦ ꯑꯗꯩꯗꯤ ꯀꯩ ꯍꯥꯏꯥꯏꯅꯤ ꯅꯨꯡꯉꯥꯏꯇꯕ ꯉꯥꯛꯇ ꯉꯥꯏꯔꯦ ꯑꯗꯨꯗꯨꯅ ꯁꯣꯝꯅ ꯅꯥꯍꯟꯕꯤꯗꯅꯕ ꯍꯣꯠꯅꯒꯅꯤ ꯑꯗꯨꯒ ꯁꯤꯗ ꯌꯧ ꯌꯧ ꯇꯧꯔꯒ ꯇꯧꯗ꯭ꯔꯗꯤ ꯌꯥꯗ꯭ꯔꯦ ꯑꯗꯨ ꯁꯣꯝ ꯂꯩ ꯂꯩꯠꯇꯕꯩꯔꯥ ꯀꯩꯅꯣ ꯈꯪꯗꯦ ꯑꯗꯩ ꯑꯩꯈꯣꯏꯒꯤ ꯑꯦꯛꯖꯥꯝꯒ ꯂꯩꯁꯟꯕꯒ ꯑꯅꯤ ꯑꯩꯁꯤ ꯄꯨꯟꯁꯤꯟꯅꯈꯤꯕꯅ ꯃꯔꯝ ꯑꯣꯏꯔꯒ ꯑꯩꯈꯣꯏꯒꯤ ꯀꯩꯅꯣꯁꯦ ꯇꯧꯗꯕ ꯎ ꯑꯣꯐꯤꯁꯀꯤ ꯊꯕꯛ ꯊꯧꯔꯝꯈꯩꯁꯦ ꯌꯥꯝ ꯀꯟꯅ ꯇꯧꯔꯛꯇꯕꯒꯤ ꯃꯑꯣꯡ ꯑꯃꯁꯨ ꯎꯏꯌꯦꯕ ꯇꯧꯔꯤꯁꯦ ꯁꯤꯁꯨ ꯅꯨꯡꯉꯥꯏꯇꯕ ꯑꯃ ꯄꯣꯛꯑꯦ ꯍꯥꯏꯇꯥꯔꯦ
ꯑꯗꯣ ꯁꯣꯝꯗꯤ ꯀꯔꯤ ꯃꯊꯦꯜ ꯆꯥꯕꯤꯔꯒꯦ ꯉꯁꯤꯁꯤꯕꯣ
ꯑ ꯁꯣꯝꯁꯦ ꯑꯩꯁꯦ ꯁꯣꯝꯁꯦ ꯀꯩꯁꯦ ꯆꯥꯕꯤ ꯍꯥꯏꯕ ꯀꯥꯟꯁꯤꯗ ꯀꯩꯅꯣ ꯆꯥꯏ ꯎꯝ ꯌꯦꯟ ꯑꯣꯏ ꯀꯩ ꯌꯦꯟ ꯑꯃ ꯃꯅꯨꯡ ꯆꯥ ꯉꯧꯕꯅ ꯑꯃ ꯑꯩꯈꯣꯏ ꯁꯣꯝ ꯀꯩꯅꯣꯒꯤꯗ ꯑꯃ ꯂꯩꯕꯗꯣ ꯀꯩꯅꯣꯗ ꯌꯣꯟꯗ꯭ꯔꯥ ꯑꯗꯨꯏꯗꯣ
ꯎꯝ
ꯂꯨꯄꯥ ꯀꯨꯟꯊ꯭ꯔꯥꯒꯤ ꯂꯩꯔꯦ ꯀꯨꯟꯊ꯭ꯔꯥꯒꯤ ꯑꯗꯨꯏꯗꯨꯒꯅꯦ
ꯎꯝ
ꯆꯥꯔꯦ ꯆꯥꯛ ꯊꯣꯡꯗ꯭ꯔꯦꯕꯀꯣ ꯑꯗꯨꯃꯥꯏꯅ ꯇꯧꯈ꯭ꯔꯦ ꯑꯗꯨꯃꯥꯏꯅ ꯇꯧꯋꯦ ꯑꯗ ꯁꯣꯝꯗꯤ ꯀꯩ ꯃꯊꯦꯜ ꯑꯣꯏꯅ ꯍꯣꯠꯅꯕꯤꯔꯒꯦ
ꯑꯩꯗꯤ ꯚꯦꯂꯦꯟꯗꯔꯤꯔꯝꯕ ꯑꯃꯒ ꯉꯥ ꯇꯥꯎꯔꯒ ꯆꯥꯔꯦ
ꯑ ꯅꯨꯡꯉꯥꯏꯖꯅꯤꯗꯀꯣ ꯌꯨꯝꯗ ꯂꯩꯕ ꯁꯣꯝꯒꯤ ꯄꯨꯟꯁꯤꯁꯤ ꯀꯠꯂꯛꯆꯩꯗꯀꯣ ꯉꯥ ꯇꯥꯎꯕ ꯉꯥ ꯑꯗꯨꯝ ꯇꯥꯈꯤꯗꯕ ꯌꯥꯝ ꯀꯨꯏꯔꯅꯦ
ꯑꯩꯏ ꯑꯗꯨꯁꯨ ꯎꯀꯥꯏꯕꯦ ꯇꯥꯎꯕꯅꯤ ꯂ ꯕꯗꯤ ꯌꯥꯗ ꯍꯥꯎꯗꯤ ꯍꯥꯎ
ꯍꯣꯏ ꯏꯁꯥ ꯅꯨꯡꯉꯥꯏꯇꯕꯩꯅꯦ ꯑꯗꯣ
ꯆ ꯌꯥꯗ꯭ꯔꯦ ꯈꯔꯕꯨꯗꯤ ꯆꯥꯔꯦ ꯒꯨꯂꯤ ꯆꯥꯅꯕ ꯍꯥꯏꯅ ꯗꯥꯏꯗꯣ ꯑꯩ ꯑꯩ ꯂꯩꯇꯕꯗꯤ ꯆꯦꯃꯅꯤꯅꯦ ꯅꯪꯅ ꯀꯩꯅꯣ ꯇꯥꯛꯑꯣ ꯍꯥꯏꯗꯨꯁꯨ ꯇꯥꯛꯇ꯭ꯔꯦ ꯑꯩ ꯑꯗꯨꯝ ꯌꯨꯝꯍꯟꯗꯅ ꯁꯒꯜ ꯄꯒꯂꯒꯥꯟ
ꯀꯔꯤ ꯇꯥꯎ ꯍꯥꯏꯕ ꯑꯩ ꯀꯥꯎꯈ꯭ꯔꯦ
ꯅꯪꯅ ꯅꯪꯒꯤ ꯀꯩꯅꯣ ꯀꯩ ꯇꯧꯕꯒꯤ ꯈꯔ ꯇꯥꯛꯄꯤꯌꯣ ꯍꯥꯏꯗꯨꯗꯤ ꯇꯧꯃꯤꯟꯅꯁꯦ ꯍꯥꯏꯕꯗꯣ ꯅꯪꯒꯤ ꯂꯦꯞ ꯇꯣꯞꯇ ꯇꯧꯕ
ꯍꯣꯏ ꯑꯗꯨꯁꯨ ꯑꯗꯣ ꯉꯁꯥꯏ ꯆꯦ ꯂꯟꯆꯦꯟꯕꯤꯅ ꯍꯥꯏ ꯑ ꯑꯃ ꯂꯩꯌꯦꯕꯟ ꯂꯟ ꯂꯟꯁꯦ ꯌꯥꯝ ꯆꯦꯟꯕ ꯍꯥꯏꯗꯤ ꯂꯟ ꯌꯥꯝ ꯂꯩꯕꯤ ꯂꯟ ꯃꯈꯟ ꯃꯈꯜ ꯂꯩꯕꯤ ꯌꯥꯝ ꯂꯩꯌꯦꯕ ꯃꯥꯅ ꯇꯥꯛꯄꯤꯌꯦ
ꯎꯝ
ꯑꯗꯨꯃꯥꯏꯟ ꯇꯧꯋꯦ ꯃꯥꯅ ꯈꯔ ꯇꯥꯛꯄꯤꯔꯒ ꯇꯧꯔꯦ
ꯅꯣꯏ ꯕꯣꯜ ꯌꯦꯡꯗ꯭ꯔꯣ ꯑꯗꯨꯗꯤ
ꯕꯣꯜꯒꯁꯨ ꯑꯝꯇ ꯌꯦꯡꯗꯦ ꯉꯁꯥꯏ ꯑꯌꯨꯛꯇꯣ ꯉꯟꯅ ꯕꯣꯜ ꯂꯩ ꯈꯪꯉꯝꯃꯗꯤ ꯌꯦꯡꯉꯝꯅꯤꯌꯦꯕ ꯍꯥꯏꯗꯤ ꯑꯩꯈꯣꯏꯗꯤ ꯀꯩꯅꯣ ꯇꯧꯔꯨꯕ ꯈꯪꯗꯕ
ꯈꯪꯗꯦꯕ ꯑꯌꯨꯛꯇ ꯄꯣꯜꯂꯩ ꯍꯥꯏꯕꯁꯦ
ꯌꯦꯡꯗꯦꯕ ꯑꯗꯨꯁꯨ ꯑꯝꯇ ꯍꯥꯏꯗꯤ ꯉꯔꯥꯡ ꯑꯍꯤꯡꯁꯤꯅꯅꯦ ꯍꯣꯏ ꯇꯨꯝꯅꯤꯡꯃꯟꯗꯅ ꯇꯨꯝꯊꯣꯛꯈ꯭ꯔꯕ ꯑꯗꯨꯗꯨꯒꯅꯦ ꯇꯨꯝꯅꯤꯡꯃꯟꯅꯗ ꯇꯨꯝꯊꯣꯛꯈ꯭ꯔꯦ ꯑꯗꯨꯗꯨꯒ ꯀꯩꯅꯣ ꯇꯧꯔꯦ ꯉꯔꯥꯡ ꯑꯩꯁꯦ ꯉꯔꯥꯡꯁꯦ ꯃꯈꯥꯗ ꯑꯣꯏꯅ ꯇꯨꯝꯃꯦꯕ ꯑꯩꯈꯣꯏꯒꯤ ꯏꯃꯥꯟꯅꯕꯤꯗꯣ ꯑꯩꯈꯣꯏꯒꯤ ꯑꯗꯨꯁꯨ ꯃꯥꯁꯨ ꯂꯩꯇꯦꯕ ꯌꯨꯝ ꯏꯌꯔꯍꯣꯁꯇꯦꯜꯗ ꯃꯥꯁꯨ ꯌꯨꯝ ꯆꯠꯈꯤꯕ ꯑꯗꯨꯗꯨꯒꯤ ꯃꯥꯁꯨ ꯂꯩꯇꯕꯅꯦ ꯑꯗꯩ ꯑꯩꯁꯨ ꯀꯩꯅꯣ ꯇꯧꯔꯦ
ꯀꯩꯅꯣ ꯍꯜꯂꯣ